ꯍꯜꯂꯣ
ꯇꯥꯣ
ꯊꯥꯏꯌꯦ ꯀꯩꯇꯧꯔꯤꯅꯣ ꯁꯨꯝ ꯁꯨꯝ ꯅꯨꯡꯉꯥꯏꯔꯤꯕ ꯍ꯭ꯔꯣ ꯑꯩ ꯑꯩꯅ ꯅꯪꯒ ꯋꯥꯔꯤ ꯁꯟꯗꯕ ꯀꯨꯏꯔꯦꯅ ꯐꯣꯟ ꯇꯧꯔꯛꯏꯅꯦ
ꯅꯨꯡꯉꯥꯏꯔꯤꯌꯦ ꯑꯩꯁꯨ ꯅꯪꯒ ꯁꯥꯟꯅꯅꯕ ꯀꯨꯏꯔꯦ ꯇꯧꯒꯦ ꯀꯥꯏꯅ ꯈꯜꯂꯝꯃꯤꯅꯦ ꯑꯗꯨꯝ ꯆꯥꯛꯆꯥ ꯊꯣꯛꯣꯛꯄꯒꯤ ꯂꯩꯔꯝꯕꯅꯦꯗ ꯅꯪꯗꯤ ꯀꯩꯗꯧꯔꯝꯃꯤꯅꯣ
ꯑꯩꯁꯨ ꯂꯩꯔꯝꯃꯤꯅꯦ ꯁꯨꯝ ꯂꯩꯔꯒ ꯑꯦ ꯑꯗꯣ ꯀꯩꯅꯣꯝꯇ ꯍꯥꯏꯒꯦ ꯍꯧꯖꯤꯛ ꯑꯩ ꯅꯍꯥꯟꯗ ꯍꯥꯏꯒꯦ ꯇꯧꯔꯒ ꯑꯗꯨꯝ ꯀꯥꯎꯊꯣꯛꯑꯦ ꯑꯩꯈꯣꯏꯒꯤꯅꯦ ꯀꯥꯗꯅꯦ ꯌꯦꯔꯨꯝ ꯂꯩꯔꯝꯅꯦꯕ ꯑꯗꯨ ꯌꯦꯔꯨꯝꯗꯣ ꯎꯝ ꯆꯥꯊꯣꯛꯑꯣ ꯍꯥꯏꯗꯤ ꯌꯦꯔꯨꯝꯗꯣ ꯀꯨꯏ ꯀꯨꯏꯔꯁꯨ ꯀꯨꯏꯔꯦꯅ ꯑꯩꯈꯣꯏ ꯂꯥꯛꯄꯗ ꯀꯩꯁꯨ ꯆꯥꯕꯁꯨ ꯌꯥꯎꯔꯅꯤꯅ ꯍꯥꯏꯗꯤ ꯀꯨꯏꯔꯦꯅ ꯑꯩꯈꯣꯏ ꯄꯨꯔꯛꯄꯗꯣ
ꯀꯨꯏꯔꯕꯣ ꯑꯩ ꯈꯪꯗ
ꯑꯩꯣꯏꯍꯥꯟ ꯑꯩꯅ ꯅꯍꯥꯟ ꯂꯥꯛ ꯀꯥꯟꯗ ꯄꯨꯔꯛꯑꯕꯅꯤ ꯄꯨꯔꯛꯄꯅꯦꯕ ꯑꯗꯨꯗ ꯅꯥꯟ ꯍꯜ ꯂꯥꯛꯄꯗ ꯄꯤꯔꯝꯒꯦ ꯑꯩꯅ ꯑꯩꯈꯣꯏ ꯔꯨꯝꯃꯦꯠꯇꯕꯨꯗꯤ ꯍꯥꯏꯔꯝꯕꯅꯦꯕ ꯔ ꯊꯒꯦ ꯅꯁ ꯍ ꯊꯦ ꯅꯤꯅ ꯍꯜꯂꯛꯀꯥꯟꯗ ꯆꯥꯕꯁꯨ ꯌꯥꯔꯣꯏꯗꯕꯅꯤꯅ ꯏꯊꯣꯝꯁꯦꯅ ꯑꯗꯨꯝ ꯍꯣꯕꯤ ꯍꯣꯕꯤ ꯇꯧꯗ ꯀꯥꯎꯗꯅ ꯑꯩꯁꯨ ꯑꯗꯨꯝ ꯆꯠꯂꯦꯗꯅ
ꯑꯩ ꯉꯁꯥꯏ ꯌꯦꯔꯨꯝ ꯂꯩꯔꯨꯏꯅꯦ
ꯑꯩꯃꯥ ꯄꯥꯝꯃꯨꯏꯌꯦ ꯑꯗꯨꯏ ꯌꯦꯔꯨꯝꯗꯣ ꯑꯍꯨꯝꯂ ꯃꯔꯤꯔꯝꯗꯤ ꯂꯩꯔꯝꯒꯅꯦꯕ ꯑꯩꯈꯣꯏꯗꯣ ꯑꯗꯣ ꯄꯨꯝꯃꯗꯤ ꯑ ꯌꯦꯡ ꯃꯤꯉꯣꯟꯗ ꯍꯌꯦꯡ ꯍꯥꯏꯗꯤ ꯄꯨꯝꯃꯗꯤ ꯄꯥꯝꯃꯨꯏꯗꯅ
ꯍꯣꯏ ꯍꯌꯦꯡꯗꯣ ꯂꯧꯊꯣꯛꯑꯒ ꯍꯦꯛ ꯐꯨꯠꯄꯗ ꯄꯨꯝꯗ꯭ꯔꯒꯗꯤ ꯆꯥꯔꯦ
ꯍꯣꯏ ꯍꯣꯏ ꯍꯣꯏ ꯍꯣꯏ ꯑꯗꯣ ꯀꯩ ꯍꯥꯏꯕ ꯑꯈꯣꯏꯒꯤ ꯑꯩꯒꯤ ꯔꯦꯛꯇꯣ ꯁꯤꯗꯟ ꯀꯩꯀꯥ ꯊꯝꯕ ꯑꯗꯨꯗꯨꯏ ꯃꯈꯥꯗ ꯑꯗꯨꯝ ꯀꯩꯅꯣꯝ ꯕꯣꯛꯁꯇ ꯍꯥꯞꯄꯒ ꯃꯣꯏꯒꯤ ꯌꯦꯔꯨꯝ ꯊꯝꯂꯝ ꯕꯣꯛꯁꯇꯣꯗ ꯍꯥꯞ ꯄꯒ ꯊꯝꯕꯅꯦꯕ ꯑꯩꯅ ꯐꯣꯟ ꯇꯧꯔꯤ ꯈꯨꯗꯤꯡꯒꯤ ꯑꯗꯨꯗꯣ ꯍꯥꯟꯅ ꯍꯥꯏꯒꯦ ꯍꯥꯏꯒꯦ ꯈꯜꯂꯒ ꯁꯨꯍꯥꯏ ꯍꯥꯏꯗꯦ ꯍꯧꯖꯤꯛꯁꯨ ꯑꯩ ꯀꯥꯎꯔꯗꯕꯅꯦ ꯑꯩꯁꯦ ꯍꯧꯖꯤꯛ ꯆꯥꯛꯁꯪꯗ ꯂꯩꯌꯦꯕ ꯑꯗꯨ ꯀꯥꯟꯗ ꯌꯦꯔꯨꯝꯖꯦ ꯎꯔꯛꯄ ꯑꯗꯨꯗꯅꯦ ꯑꯩꯅ ꯍꯥꯏꯔꯤꯖꯦ ꯑꯗꯣ ꯅꯪꯕꯨꯨ ꯀꯩ ꯏꯟꯖꯥꯡ ꯆꯥꯔꯦ ꯑꯣ ꯀꯔꯤ ꯏꯔꯣꯝꯕ ꯒ ꯀꯩꯅꯣ ꯀꯥꯡꯍꯧꯒ ꯆꯥꯏꯌꯦꯕ
ꯀꯥꯡꯍꯧꯖꯤꯖꯨꯅꯦ ꯏꯟꯖꯥꯡꯖꯦ ꯐꯖꯅ ꯇꯣꯏꯔꯦꯕ ꯅꯨꯡꯇꯤꯒꯤ ꯑꯩ ꯑꯗꯨꯗꯒꯤ ꯑꯃꯨꯛ ꯑꯩꯒ ꯂꯩꯃꯤꯟꯅꯩꯁꯤꯡꯁꯨ ꯑꯃꯨꯛ ꯄꯤꯔꯛꯏ ꯑꯗꯨꯗꯩ ꯑꯃꯨꯛ ꯑꯥ ꯑꯩꯒ ꯑꯩꯒꯤ ꯏꯃꯥꯟꯅꯕꯤ ꯌꯨꯝꯗꯒꯤ ꯂꯥꯛꯄꯁꯤꯡ ꯂꯥꯛꯄꯗꯨꯅꯁꯨ ꯑꯃꯨꯛ ꯄꯨꯕꯤꯔꯛꯑꯦ ꯑꯩꯅ ꯈꯔ ꯏꯟꯖꯥꯡ ꯈꯤꯇꯥ ꯄꯨꯔꯛꯑꯣ ꯍꯥꯏꯗ ꯃꯥꯅ ꯍꯥꯞꯄꯛꯑꯦꯕ ꯈꯔ ꯑꯗꯨꯗꯒꯤ ꯑꯗꯨꯝ ꯀꯥꯡꯍꯧ ꯆꯥꯔꯦ ꯑꯗꯨꯗꯒꯤ ꯑꯃꯨꯛ ꯉꯔꯥꯡꯅ ꯑꯃꯨꯛ ꯅꯨꯡꯗꯥꯡꯁꯤꯗꯅ ꯑꯃꯨꯛ ꯇꯥꯎꯔꯒ ꯆꯥꯔꯦꯀꯣ ꯍꯟꯗꯛꯇꯤ ꯀꯥꯡꯍꯧ ꯈꯥꯃꯦꯟ ꯀꯥꯡꯍꯧꯖꯦ ꯐꯖ ꯐꯟ ꯆꯥꯔꯛꯄꯒꯤ ꯑꯃ ꯕꯤꯠ ꯇꯦꯛꯂꯛꯄꯗꯣ ꯈꯡꯕ꯭ꯔꯥ ꯍꯤꯟꯖꯥꯡ ꯑꯗꯨꯝ ꯆꯥꯁꯤꯜꯂꯛꯄꯒꯤ ꯑꯗꯨꯅ ꯍꯧꯖꯤꯛꯁꯦ ꯍꯤꯟꯖꯥꯡ ꯅꯥꯄꯤ ꯆꯥ ꯕꯤꯠ ꯇꯦꯛꯑꯦ ꯍꯥꯏꯕ
ꯑ ꯑꯗꯨꯗꯤ ꯌꯦꯟ ꯊꯣꯡꯕ ꯆꯥꯔꯣ ꯌꯦꯟ ꯊꯣꯡꯕ ꯑꯣ
ꯌꯦꯟ ꯊꯣꯡꯕꯗꯨꯖꯨ ꯆꯥꯏꯌꯦ ꯅꯍꯥꯟ ꯑꯗꯨꯅ ꯍꯌꯦꯡꯖꯤꯗꯤ ꯑꯩꯅ ꯌꯦꯔꯨꯝ ꯊꯣꯡꯒꯅꯤꯅ ꯌꯦꯔꯨꯝꯖꯦ ꯂꯩꯔꯨꯕꯅꯦꯕ
ꯑꯣ ꯑꯈꯣꯏꯗꯣ ꯍꯥꯟꯅ ꯊꯣꯡꯗꯣꯛꯑꯣ ꯑꯈꯣꯏꯗꯣ
ꯑꯣ ꯅꯣꯏꯗꯣ ꯍꯥꯟꯅ ꯊꯣꯡꯗꯣꯛꯑꯒꯦ ꯑꯗ ꯅꯣꯏ ꯅꯣꯏꯗꯣ ꯍꯥꯟꯅ ꯊꯣꯡꯗꯣꯛꯄ ꯍꯥꯏꯖꯦ ꯈꯔ ꯑꯩꯅ ꯂꯩꯛꯄꯗꯣ ꯈꯔ ꯍꯥꯞꯆꯤꯟꯒꯦ ꯑꯗꯨꯗꯨꯒ ꯑꯗꯨꯝ ꯀꯩꯅꯣ ꯇꯧꯒꯦ ꯄꯨꯝ ꯍꯥꯏꯗꯤ ꯃꯅꯨꯡꯒꯤꯗꯣ ꯄꯨꯝꯕ ꯄꯨꯝꯗꯕ꯭ꯔꯥ ꯈꯪꯗꯦꯗꯗꯅ ꯑꯗꯨꯗꯨ ꯌꯦꯡꯉꯒꯦ ꯑꯗꯨꯝ
ꯑꯣ ꯌꯦꯡꯉꯣ ꯌꯦꯡꯉꯣ ꯌꯥꯕ꯭ꯔ ꯌꯦꯡꯉꯣ ꯉꯍꯥꯛ ꯇꯥꯔꯨꯗ꯭ꯔꯦꯅ
ꯍꯣꯏ ꯍꯣꯏ
ꯑꯩꯗꯤ ꯍꯧꯖꯤꯛꯁꯦ ꯏꯁꯥꯖꯦ ꯖꯤꯝ ꯆꯠꯅꯤꯡꯉꯦ ꯍꯥꯏꯕ ꯖꯤꯝ ꯨꯖꯤꯝ ꯆꯠꯅꯤꯡꯗ꯭ꯔꯣ ꯅꯪ ꯖꯤꯝ ꯆꯠꯅꯤꯡꯉꯦ ꯖꯤꯝ ꯆꯠꯅꯤꯡꯠꯗ꯭ꯔꯣ ꯎꯝ
ꯑꯁꯤꯒꯤ ꯑꯦꯝ ꯌꯨꯒꯤ ꯑꯥ ꯃꯃꯥꯡꯗ ꯂꯩ ꯍꯥꯏꯌꯦꯕꯀꯣ ꯑꯗꯨꯗ ꯑ ꯆꯠꯁꯤꯔꯥ ꯍꯥꯏꯅ ꯈꯜꯂꯤ
ꯖꯨꯝꯕꯥ ꯆꯠꯂꯒꯕꯨ ꯐꯤꯒꯔ ꯇꯥꯒꯗ꯭ꯔꯣ
ꯑꯥ
ꯇꯥꯥꯟꯅꯤꯌꯦ ꯖꯤꯝꯒ ꯖꯨꯝꯕꯥꯒꯖꯦ ꯀꯔꯝꯕꯅ ꯐꯒꯦ ꯑꯗꯨꯗꯤ
ꯑꯗꯣ ꯎꯝ ꯑꯩꯒꯤ ꯋꯥꯈꯜꯗꯗꯤ ꯖꯤꯝꯅꯦꯅ ꯐꯩꯌꯦꯅ ꯈꯜꯂꯦ ꯑꯗꯣ ꯈꯪꯗꯦ ꯈꯔ ꯑꯝꯗꯤ ꯖꯨꯝꯕꯥꯅ ꯐꯩ ꯍꯥꯏ ꯑꯗꯣ ꯑꯩꯒꯤꯗꯤ ꯖꯤꯝꯅ ꯈꯔ ꯐꯗꯧ ꯃꯥꯜꯂꯤ
ꯑꯩ ꯋꯥꯈꯜꯗꯖꯨ ꯖꯤꯝꯅ ꯐꯔꯝꯗꯧ ꯃꯥꯜꯂꯦꯉꯣ ꯍꯥꯏꯗꯤ ꯍꯣꯏ ꯖꯨꯝꯕꯥꯖꯨ ꯐꯕꯨꯗꯤ ꯐꯔꯝꯅꯦꯕꯀꯣ ꯍꯥꯏꯅꯤꯃꯒꯤꯦ ꯇꯥꯏ ꯃꯥꯡꯁꯨ ꯑꯗꯨꯝ ꯈꯔ ꯄꯥꯕ ꯃꯤꯅ ꯑꯗꯨꯝ ꯃꯁꯥ ꯐꯒꯠꯍꯧꯗꯣꯏꯅꯤ ꯍꯥꯏꯗꯤ ꯏꯁꯥ ꯌꯨꯗꯣ ꯈꯔ ꯁꯤꯖꯤꯟꯅ ꯑꯦꯛꯁꯔꯁꯥꯏꯁ ꯇꯧꯗꯅ ꯈꯣꯠꯇ ꯐꯖꯅ ꯇꯧꯔꯗꯤ ꯈꯔ ꯐꯒꯠꯂꯗꯅ ꯑꯗꯩꯗꯤ ꯅꯣꯏꯔꯝꯕ ꯃꯤꯗꯨꯁꯨ ꯃꯌꯦꯡ ꯈꯔ ꯊꯥꯔꯛꯀꯅꯤ ꯆꯣꯡ ꯐꯟꯗ ꯇꯧꯕꯅꯤꯅ ꯑꯗꯣ ꯍꯥꯏ ꯃ ꯑꯄꯥꯝ ꯑꯄꯥ ꯁꯦꯝꯕ ꯈꯣꯠꯄ ꯇꯧꯕꯗꯨꯗꯤ ꯖꯤꯝꯅ ꯍꯦꯜꯂꯝꯗꯧ ꯃꯥꯟꯗ꯭ꯔꯣ
ꯑꯩꯁꯨ ꯑꯗꯨꯃꯥꯏꯅ ꯈꯜꯂꯤ
ꯎꯝ ꯇꯨꯃꯤꯟꯅ ꯇꯧꯅꯔꯤꯁꯦ ꯖꯤꯝ ꯂꯣꯏꯔꯒ ꯆꯨꯝꯕ ꯑꯃꯨꯛ ꯍꯥꯏꯗꯤ ꯈꯔ ꯔꯤꯂꯦꯛꯁꯀꯤ ꯇꯥꯏꯞꯇ ꯑꯗꯨꯝ ꯌꯥꯡꯅ ꯁꯥꯟꯅꯕ ꯑꯗꯨꯃꯥꯏꯅ ꯇꯧꯅꯗ꯭ꯔꯣ ꯑꯩ ꯑꯗꯨꯝ ꯖꯤꯝ ꯖꯤꯝ ꯇꯧꯕꯗꯁꯨ ꯁꯨꯝꯕ ꯍꯥꯞꯅꯩꯗꯅ
ꯍꯣꯏ ꯑꯩꯗꯤ ꯍꯥꯏꯗꯤ ꯐꯤꯒꯔ ꯀꯩ ꯁꯦꯝꯦꯡꯕꯗꯨꯗꯤ ꯄꯩꯁꯥꯁꯨ ꯂꯩꯇꯕꯅꯤꯅ ꯖꯤꯝ ꯆꯠꯂꯒ ꯖꯤꯝ ꯖꯨꯝꯕꯥ ꯆꯠꯂꯒ ꯋꯦꯠ ꯂꯣꯁ ꯈꯔ ꯑꯣꯏꯍꯟꯒ ꯇꯧꯕꯅꯤꯗ
ꯑꯗꯨꯗꯤꯅꯦ ꯑꯩꯈꯣꯏꯒꯤ ꯍꯣꯁꯇꯦꯜꯗꯩꯅ ꯀꯩꯅꯣ ꯐꯥꯎ ꯒꯦꯠ ꯐꯥꯎ ꯅꯨꯡꯇꯤꯒꯤ ꯍꯟꯒꯠ ꯍꯟꯗꯥ ꯑꯌꯨꯛꯀ ꯅꯨꯡꯗꯥꯡꯋꯥꯏꯔꯝꯒ ꯆꯦꯟꯕꯗ ꯑꯗꯨꯝ ꯇꯥꯑꯅꯤ
ꯑꯩ ꯆꯠꯂꯦꯒꯅ ꯑꯗꯨꯗ ꯑꯩ ꯆꯠꯂꯦ ꯉꯁꯥꯏꯖꯁꯨ ꯆꯠꯂꯦ ꯅꯨꯡꯊꯤꯟꯁꯨ ꯊꯨꯝ ꯆꯜꯂꯤ
ꯇꯥꯅꯤ ꯇꯥꯅꯤ ꯑꯁꯦꯡ ꯃꯩ ꯇꯥꯅꯤꯕ ꯑꯗꯨꯃꯥꯏꯅ ꯈꯔ ꯆꯠꯂꯅꯤ ꯑꯗꯨꯒ ꯆꯥꯕꯗꯨꯗ ꯑꯩꯈꯣꯏꯅ ꯈꯔ ꯃꯍꯤ ꯃꯅꯥꯏ ꯑꯣꯏꯅ ꯍꯥꯏꯗꯤ ꯀꯩꯅꯣ ꯌꯥꯝ ꯆꯥꯥꯁꯟꯗꯕ ꯄꯗ ꯏ ꯀ ꯑꯗꯨꯃꯥꯏꯅ ꯇꯧꯔꯒꯗꯤ ꯁꯣꯏꯗꯅ ꯐꯒꯅꯤ ꯀꯥꯟꯅꯒꯅꯤ ꯍꯥꯏꯕ ꯋꯥꯈꯜ ꯑꯃ ꯈꯜꯂꯤ ꯑꯩꯅ ꯑꯗꯨ ꯑꯣꯏꯗꯤꯅꯦ ꯍꯥꯏꯗꯤ ꯐꯖꯅ ꯍꯛꯆꯥꯡꯁꯦ ꯈꯔ ꯊꯥꯒꯠꯍꯜꯂꯒ ꯑꯗꯨꯇ ꯑꯣꯏꯔꯁꯨ ꯄꯩꯁꯥꯁꯦ ꯂꯩꯇꯕꯩꯅꯦ ꯄꯩꯁꯥꯁ ꯂꯩꯔꯒꯗꯤ ꯑꯩꯩꯅ ꯍꯥꯟꯅ ꯑꯗꯨ ꯆꯠꯀꯅꯤ ꯍꯥꯏꯕ
ꯑꯗꯣ ꯅꯪꯁꯨ ꯑꯗꯨꯝ ꯀꯩꯅꯣꯒꯨꯝꯕ ꯆꯣꯡꯉꯒꯗꯤ ꯅꯥꯗ ꯋꯥꯔꯛꯑꯒꯗꯤ ꯆꯥꯁꯤꯟꯅꯤꯡꯉꯛꯀꯅꯤꯅ
ꯍꯣꯏ ꯆꯁꯤꯅꯤꯡ ꯉꯛꯀꯅꯤ ꯑꯗꯨꯗꯣ ꯑꯩꯗꯤ ꯑꯩꯁ ꯈꯟꯗꯤ ꯈꯜꯂꯦꯕ ꯍꯟꯗꯛꯁꯦ ꯑꯩꯕꯨ ꯀꯩꯅꯕ ꯆꯠꯁꯤ ꯔ ꯅꯠꯇ꯭ꯔꯒꯅ ꯃꯣꯏꯒꯤ ꯄ꯭ꯔꯣꯇꯤꯟ ꯀꯩꯀꯥꯗꯣ ꯆꯥꯔꯁꯤꯔꯥ ꯀꯥꯏꯅ ꯈꯟꯕꯅꯦ ꯑꯗꯣꯩꯅ ꯏꯁꯀ ꯁꯦ ꯆꯪꯉꯛꯑꯒꯗꯤ ꯍꯥꯏꯗꯤ ꯌꯨꯝꯗꯒꯤ ꯍꯥꯏꯕꯗꯨꯗꯤ ꯀꯩꯅꯣ ꯇꯧꯗꯦꯗꯅ ꯑꯗꯨꯝ ꯆꯥꯎꯔꯛꯑꯕꯅꯤꯅ ꯌꯨꯝꯗ ꯄꯩꯁꯥ ꯍꯥꯏꯕꯁꯦ ꯇꯥꯜꯂꯦꯕ ꯍꯧꯖꯤꯛꯁꯦ ꯑꯗꯨꯗꯨꯅ ꯑꯩꯒꯤ ꯏꯁꯥꯒꯤꯗꯣ ꯂꯩꯖꯔꯒꯗꯤ ꯑꯩꯅ ꯇꯧꯕ ꯌꯥꯏꯗꯅ ꯑꯗꯨꯃꯥꯏꯅ ꯈꯟꯕꯅꯤ ꯑꯗꯨꯗꯨꯒ ꯇꯗꯥꯥꯎꯅ ꯌꯥꯗ꯭ꯔꯁꯨ ꯆꯪꯉꯛꯇ꯭ꯔꯦꯗꯣ ꯑꯗꯨꯅ ꯍꯧꯖꯤꯛ ꯑꯩꯒꯤ ꯄ꯭ꯂꯥꯟ ꯄꯨꯝꯕ ꯀꯥꯏꯔꯒ
ꯅꯪꯒꯤ ꯑꯁꯥ ꯄꯨꯝꯅꯃꯛ
ꯑꯁꯥ ꯄꯨꯝꯅꯃꯛ ꯀꯥꯏꯔꯦ ꯑꯗꯨꯗ ꯀꯩꯝꯇ ꯍꯧꯖꯤꯛ ꯑꯩ ꯈꯪꯗꯦ
ꯍꯝ ꯑꯩꯅꯧ ꯇꯧꯒꯦ ꯍꯜꯂꯣ ꯄꯨꯝꯅꯃꯛ ꯂꯩ ꯇꯧꯕ ꯉꯝꯗꯗꯅ ꯂꯩꯔꯦ ꯀꯥꯏ
ꯂꯣꯏꯅ ꯅꯠꯇꯦ ꯑꯐꯐꯥꯎ ꯇꯧꯕ ꯉꯝꯗ꯭ꯔꯦ ꯍꯧꯖꯤꯛ ꯑꯩꯩꯅ ꯁꯥꯒꯠꯇꯣꯔꯤꯕ ꯑꯩꯒꯤ ꯂꯤꯁ ꯃꯃꯁꯦ ꯀꯩꯗ ꯍꯥꯏꯔꯨꯔꯅꯤ ꯑ ꯑꯃꯥ ꯐꯥꯎꯕ ꯇꯧꯕ ꯉꯝꯈꯤꯗꯦ
ꯑꯗꯣ ꯃꯊꯪꯗ ꯑꯃꯨꯛ ꯑꯃꯒꯤꯗ ꯊꯥꯖꯤꯜꯂꯣꯍꯦ
ꯍꯣꯏ ꯑꯗꯨ ꯊꯥꯖꯤꯜꯂꯒꯦ ꯑꯗꯨꯗꯨ ꯌꯥꯝꯗ꯭ꯔꯁꯨ ꯌꯥꯝꯗ꯭ꯔꯁꯨ ꯈꯤꯇꯪꯗꯣ ꯐꯪ
ꯅꯪ ꯇꯔꯥꯗ ꯐꯪꯉꯛꯄ ꯍꯥꯏꯁꯦ ꯀꯩꯝ ꯐꯪꯗꯦ ꯑꯣꯏ ꯃꯍꯨꯠꯇꯨ ꯇꯔꯥ ꯈꯪꯕ ꯍꯥꯏꯁꯤ ꯀꯥꯟꯅꯗ꯭ꯔꯣ
ꯎꯝ ꯃꯥꯅꯦ ꯌꯥꯝ ꯀꯥꯟꯅꯗꯣꯏꯅꯦ ꯑꯗꯣ ꯑꯗꯩꯗꯤ ꯑꯩ ꯀꯩꯅꯣ ꯇꯧꯔꯒꯦ ꯑꯗꯣ ꯃꯣꯏꯒꯤ ꯑꯣ ꯍꯧꯟꯖꯤꯛ ꯍꯧꯖꯤꯛ ꯑꯃꯨꯛꯖꯤꯗꯦꯜ ꯇꯧꯕꯒꯤ ꯑꯃꯨꯛ ꯂꯥꯛꯑꯦꯅ ꯍꯥꯏꯕꯅꯦ ꯑꯗꯣ ꯀꯩꯀꯩ ꯆꯪꯖꯥꯠꯅꯣ ꯈꯪꯕ꯭ꯔꯣ
ꯀꯩꯅꯣ ꯍꯥꯏꯁꯦ
ꯑꯩꯈꯣꯏ ꯏꯁꯀꯣꯂꯥꯔꯁꯤꯞ ꯊꯥꯖꯤꯟꯕꯗ ꯀꯩꯀꯩ ꯆꯪꯉꯦ ꯈꯪꯕ꯭ꯔꯥ
ꯏꯁꯀꯣꯂꯥꯔꯁꯤꯞ ꯊꯥꯖꯤꯟꯕꯗ ꯅꯪꯒꯤ ꯁꯦꯀꯦꯟ ꯁꯤꯦꯟꯒꯤ ꯃꯥꯔꯛ ꯁꯦꯠꯇꯣ ꯂꯩꯇ꯭ꯔꯒꯗꯤ ꯐꯥꯔꯁ ꯁꯤꯔ ꯃꯥꯔꯛꯁꯅ ꯑꯗꯨꯝ ꯃꯍꯧꯁꯤꯜꯂ ꯌꯥꯏꯑꯕꯀꯣ
ꯑꯥ
ꯑꯗꯨꯗꯒꯤ ꯅꯪꯒꯤ ꯑꯦ ꯁꯤꯒ ꯏꯟꯀꯝꯒ ꯑꯇꯩꯗꯤ ꯑꯍꯦꯟꯕ ꯆꯪꯗꯝꯕꯅꯤ ꯅꯪ ꯁꯥꯏꯟ ꯅꯨꯡ ꯈꯔ ꯑꯗꯨꯅꯦ ꯃꯣꯏ ꯑꯣ ꯇꯤ ꯄꯤ ꯌꯨ ꯑꯥꯔ ꯀꯩꯀꯥ ꯇꯧꯕꯗꯣ ꯌꯨ ꯑꯥꯔ ꯀꯩꯀꯥ
ꯑꯣ ꯑꯗꯨꯗꯤ ꯑꯩ ꯀꯩꯅꯣꯒ ꯑ ꯀꯔꯤ ꯀꯥ ꯁꯥꯥꯟꯈꯤꯕꯒꯦ ꯑ ꯀꯩ ꯑꯦ ꯁꯤ ꯑꯗꯨꯗꯗꯣ ꯑꯩ ꯌꯨꯝꯗ ꯂꯩꯀꯥꯟꯗ ꯊꯥꯟꯗꯣꯔꯛꯑꯒꯦ
ꯇꯥꯟꯊꯣꯛꯎꯔꯣ ꯇꯥꯟꯊꯣꯛꯎꯔꯣ ꯇꯥꯟꯊꯣꯛꯎꯔꯣ ꯑꯗꯨꯗꯣ ꯍꯥꯏꯗꯤ ꯔꯤꯅ꯭ꯌꯨ ꯑꯩꯗꯤ ꯏꯟꯀꯝꯗꯤ ꯆꯍꯤ ꯆꯍꯤꯒꯤꯅꯤꯅ
ꯍꯣꯏ ꯑꯗꯨꯗꯨꯗ ꯇꯥꯟꯊꯣꯛꯍꯧꯔꯒꯦ ꯑꯗꯨꯗꯨꯒ ꯑꯩꯒꯤ ꯁꯥꯔꯇꯤꯐꯤꯀꯦꯠ ꯑꯅꯧꯕꯗꯣ ꯁꯥꯔꯇꯤꯐꯤꯀꯦꯠ ꯑꯣꯔꯤꯖꯤꯅꯦꯜꯈꯩꯗꯣ ꯂꯣꯏꯅ ꯀꯣꯂꯦꯖꯇ ꯄꯤꯁꯤꯟꯈꯤꯗꯅ ꯑꯗꯨꯏꯗꯨꯁꯨ ꯑꯦꯝ ꯌꯨꯗꯩ ꯂꯧ ꯇꯣꯏꯅꯤ ꯍꯥꯏꯕ ꯑꯗꯨ ꯂꯧꯅꯕ ꯑꯩꯈꯣꯏꯒꯤ ꯀꯩꯅꯣꯗꯣ ꯊꯥꯔꯛꯑꯣꯅ ꯍꯥꯏꯔꯒ ꯍꯧꯖꯤꯛꯐꯥꯎ ꯊꯥꯔꯛꯇ꯭ꯔꯦ ꯑꯗꯨꯗꯁꯨ ꯑꯝꯇ ꯍꯥꯏꯔꯤꯒꯦ
ꯀꯩ ꯅꯣꯍꯥꯛ ꯀꯩ ꯂꯧꯧꯕꯅꯣ
ꯑꯩꯈꯣꯏꯒꯤ ꯁꯥꯔꯇꯤꯐꯤꯀꯦꯠ ꯈꯩꯗꯣ ꯑꯣꯔꯤꯖꯤꯅꯦꯜ ꯁꯥꯔꯇꯤꯐꯤꯀꯦꯠ ꯈꯩꯗꯣ ꯄꯤꯁꯤꯟꯈꯤꯕꯗꯣ
ꯑꯣ ꯁꯤꯟꯟꯅꯔꯒ ꯀꯩ ꯄꯤꯁꯤꯟꯈꯤꯒꯦꯅ
ꯀꯣꯂꯦꯖ ꯀꯥꯏ ꯀꯥꯟꯅ ꯄꯤꯁꯤꯟꯕꯤꯗ꯭ꯔꯣ
ꯀꯣꯂꯦꯖ ꯀꯥꯏꯅꯥꯏ ꯀꯔꯝꯕ ꯑꯣꯏ ꯍꯥꯏꯜꯂꯤꯔꯤꯅꯣ
ꯈꯪꯗꯦ ꯀꯣꯂꯦꯖ ꯀꯥꯏ ꯀꯥꯏ ꯄꯤꯁꯤꯜꯂꯈꯤꯕ ꯁꯥꯔꯇꯤꯐꯤꯀꯦꯠ ꯃꯌꯥꯝꯗꯣ ꯂꯧꯊꯣꯛꯇꯣꯏꯅꯤ ꯍꯥꯏ
ꯈꯪꯗꯦ ꯑꯩꯁꯨ ꯑꯗꯨꯗꯤ ꯑꯩꯈꯣꯏ ꯀꯔꯝꯕ ꯄꯤꯁꯤꯟꯕꯕꯨꯗꯤ ꯌꯥꯎꯔꯝꯕꯁꯨ ꯌꯥꯏ ꯑꯗꯣ ꯄꯤꯁꯤꯟꯕ ꯄꯤꯁꯤꯟꯗꯕ꯭ꯔꯥ ꯑꯩ ꯒ꯭ꯌꯥꯅꯣ ꯑꯩ ꯀꯍꯟꯅ ꯇꯥꯗ꯭ꯔꯦ ꯈꯪꯗ꯭ꯔꯦꯕ
ꯃꯈꯣꯏꯗꯤ ꯑꯗꯨꯃꯥꯏꯅ ꯄꯁꯤꯟꯅꯈꯤ ꯄꯁꯤꯟꯅꯈꯤ ꯂꯧꯊꯣꯛꯇꯣꯏꯅꯤ ꯍꯥꯏꯕ ꯑꯦꯝ ꯌꯨꯗꯒꯤ ꯑꯗꯨ ꯂꯧꯊꯣꯛꯄꯗꯨꯗ ꯑꯩꯈꯣꯏꯒꯤ ꯍꯥꯟꯅ ꯇꯝꯃꯝꯕ ꯀꯣꯂꯦꯖꯇꯨꯒꯤ ꯀꯩꯅꯣꯒꯤ ꯍꯦꯠꯀꯤ ꯁꯥꯏꯟ ꯆꯪꯉꯦ ꯍꯥꯏꯌꯦ ꯃꯣꯏꯅ
ꯑꯣ ꯑꯣ ꯅꯪ ꯍꯥꯏꯁꯦ ꯑꯃ ꯒ꯭ꯔꯦꯖꯨꯑꯦꯁꯟ ꯂꯣꯏꯕꯒꯤ ꯁꯥꯔꯇꯤꯐꯤꯀꯦꯠ ꯑꯃ ꯂꯧꯕꯗꯨ ꯅꯠꯇ꯭ꯔꯣ
ꯑ ꯑꯗꯨꯗ ꯇꯣ ꯑꯗꯨ ꯑꯗꯨ ꯇꯣ
ꯑꯣ ꯑꯣ ꯑꯗꯨꯗꯤ ꯆꯪꯕꯅꯦ ꯑꯗꯨꯗꯤ ꯅꯪ ꯅꯍꯥꯟ ꯇꯃꯝꯕꯗꯨꯒꯤ ꯆꯪꯉꯅꯤ ꯔ ꯁꯦꯠ ꯆꯪꯉꯅꯤ ꯑꯗꯨꯗꯒꯤ ꯂꯥꯁ ꯌꯦꯦꯟꯒꯤ ꯃꯥꯔꯛꯁ ꯆꯪꯒꯅꯤ ꯀꯔꯤ ꯀꯔꯤꯅꯣ ꯑꯩꯈꯣꯏ ꯆꯪꯒꯅꯤ
ꯍꯣꯏ ꯑꯗꯨꯗꯣ ꯈꯔ ꯆꯪꯉꯦ
ꯑꯩꯁꯨ ꯇꯧꯗꯣꯏꯅꯦ ꯑꯩꯒꯤꯁꯨ ꯅꯪꯗ ꯀꯩꯅꯣ ꯐꯥꯔꯕ꯭ꯔꯅꯦ ꯅꯪ ꯃꯇꯝ ꯃꯇꯝ ꯁꯨꯔꯕ꯭ꯔꯥꯅꯦ
ꯁꯨꯔꯦ ꯁꯨꯔꯦ ꯑꯩꯈꯣꯏ ꯏꯃꯥꯟꯅꯕꯤꯈꯩ ꯂꯣꯏ ꯂꯧꯊꯣꯛꯅꯔꯦ
ꯎꯖꯗꯤ ꯌꯥꯔꯤ
ꯑꯗꯣ ꯍꯧꯖꯤꯛꯀꯤ ꯃꯣꯏꯒꯤ ꯍꯥꯄꯔ ꯃꯦꯣ ꯐꯣꯔꯃꯦꯠ ꯑꯃ ꯄꯤꯔꯛꯑꯒ ꯑꯗꯨ ꯑꯗꯨꯝ ꯌꯦꯟꯗꯣꯏꯅꯤ ꯍꯥꯏꯗ꯭ꯔꯥ ꯑꯗꯨꯗꯨ ꯊꯝꯕꯤꯔꯛꯑꯣꯅ ꯍꯥꯏꯔꯒ ꯍꯧꯖꯤꯛ ꯌꯥꯏꯔꯦ
ꯑꯣꯗꯤ ꯌꯥꯏ ꯍꯥꯏꯕꯅꯦꯕ ꯑꯩ ꯍꯧꯗꯤꯛ ꯈꯪꯗꯦ ꯃꯣꯏꯅ ꯌꯥꯏ ꯍꯥꯏ
ꯑꯣ ꯑꯗꯨꯗꯤ ꯑꯩꯁꯨ ꯌꯦꯡꯉꯒꯦ ꯌꯦꯡꯉꯒ ꯍꯌꯦꯡ ꯇꯧꯅꯕ ꯇꯧꯔꯒꯦ ꯍꯣꯏ ꯑꯗꯨꯗꯤ ꯊꯦꯡꯁꯨ ꯊꯦꯡꯉꯦ ꯅꯪꯁꯨ ꯇꯨꯝꯊꯣꯛꯑꯣ ꯑꯗꯣ ꯑꯃꯒ ꯁꯥꯟꯅꯔꯁꯦ ꯀꯩ ꯍꯥꯏꯅꯣ ꯍꯥꯏꯅꯔꯁꯦ ꯑꯗꯨ ꯀꯣꯟꯅ ꯊꯝꯃꯒꯦꯀꯣ
ꯑꯍꯣꯏ